ꯇꯥꯗꯦ
ꯎꯝ ꯀꯩꯗꯧꯔꯤꯒꯦ
ꯑꯩꯁ ꯀꯩꯁꯨ ꯇꯧꯗꯦꯗ ꯑꯗꯨꯝ ꯍꯤꯞꯄꯒ ꯂꯩꯔꯦ ꯐꯃꯨꯡꯗ ꯅꯪꯗꯤ
ꯑꯩꯁꯨ ꯐꯝꯃꯒ ꯂꯩꯌꯦ ꯍꯧꯖꯤꯛ ꯅꯨꯡꯉꯥꯏꯔꯤꯕꯣ ꯅꯪꯕꯣ
ꯍꯣꯏ ꯅꯨꯡꯉꯥꯏꯔꯦ ꯍꯥꯏꯇꯥꯔꯦꯗ ꯅꯪꯗꯤ
ꯎꯝ
ꯆꯥꯛ ꯆꯥꯔꯕꯣ
ꯆꯥꯗ꯭ꯔꯤ ꯅꯡꯗꯤ
ꯑꯩꯁꯨ ꯆꯥꯗ꯭ꯔꯤ ꯊꯦꯡꯉꯦ ꯏꯕꯥꯅꯤꯁꯦ
ꯎꯝ
ꯍꯩ ꯍꯥ
ꯀꯩꯗꯧꯔ ꯂꯩꯗꯣꯏꯅꯣ ꯉꯁꯤꯅ
ꯑꯗꯨꯝ ꯌꯨꯝꯗ ꯂꯩꯗꯣꯏꯅꯤ ꯉꯁꯤꯗꯤ ꯁꯨꯇꯤꯅꯤꯅ
ꯎꯝ
ꯀꯣꯂꯦꯖ ꯆꯠꯄꯁꯨ ꯉꯁꯤꯗꯤ ꯁꯨꯇꯤ ꯉꯁꯤꯗꯤ ꯁꯟꯗꯦ ꯑꯣꯏꯕꯅꯤꯅ ꯔꯦꯁ ꯑꯣꯏꯕ ꯔꯦꯁ ꯇꯧꯕ ꯐꯔꯦ ꯅꯡꯗꯤ
ꯑꯩ ꯑꯩꯁꯨ ꯂꯩꯒꯅꯤꯗ
ꯑꯣ ꯀꯗꯥꯏ ꯂꯩꯒꯦ ꯅꯪꯗꯤ
ꯃꯅꯤꯄꯨꯔꯗ ꯂꯩꯌꯦ
ꯑꯣ ꯏꯁ ꯊꯕꯛ ꯇꯧꯕ꯭ꯔꯥ ꯅꯠꯇ꯭ꯔꯒ
ꯇꯧꯗꯦ
ꯑꯣ
ꯎꯝ ꯀꯅꯥ ꯀꯅꯥ ꯂꯩꯒꯦ ꯅꯪꯗꯤ ꯍꯧꯖꯤꯛ
ꯑꯩꯗꯤ ꯔꯦꯟꯇ ꯂꯩꯕꯅꯤ ꯏꯊꯟꯇ ꯂꯩꯌꯦ
ꯎꯝ ꯅꯃꯥꯟꯅꯕꯤꯈꯣꯏꯒ ꯄꯨꯜꯂꯣꯏꯗ꯭ꯔꯣ
ꯄꯨꯟ ꯍꯣꯏ ꯄꯨꯟꯕꯗꯨ ꯌꯥꯗꯕꯒꯤ
ꯎꯝ
ꯑꯩ ꯏꯊꯟꯗ ꯂꯩꯕꯗꯨꯅ ꯅꯨꯡꯉꯥꯏꯗ
ꯄꯨꯜꯂꯨ ꯀꯩꯅꯣ
ꯄꯨꯟꯕꯅꯦ ꯑꯍꯥꯟꯕꯗ ꯄꯨꯟꯕ ꯑꯗꯨ ꯈꯔ ꯐꯔꯛ ꯇꯥꯕꯀꯣ
ꯎꯝ ꯁꯤꯡꯖꯨ ꯈꯔ ꯆꯥꯃꯤꯟꯅꯧ
ꯎꯝ ꯀꯣꯂꯦꯖ ꯀꯥꯕꯅꯤꯅ ꯎꯝ ꯀꯣꯂꯦꯖ ꯀꯥꯗꯕꯒ ꯂꯩꯃꯤꯟꯅꯕꯗ ꯅꯨꯡꯉꯥꯏ ꯇꯕ ꯀꯣ ꯑꯗꯨ ꯑꯗꯨ ꯑꯗꯨ ꯑꯣꯏ ꯍꯥꯏꯇꯥꯔꯦ ꯑꯗꯨꯃꯥꯏꯅ ꯇꯧꯋꯦ ꯍꯥꯏꯇꯥꯔꯦ
ꯎꯝ
ꯅꯪꯗꯤ
ꯑꯩ ꯀꯩꯝ ꯇꯧꯗꯦꯗ꯭ꯔ ꯏꯃꯥꯟꯅꯕꯤ ꯄꯨꯟꯅꯕ ꯂꯩꯇꯔꯦ ꯃꯁꯥ ꯃꯁꯥ ꯒꯤ ꯊꯕꯛ ꯆꯠꯃꯤꯟꯅꯩ ꯎꯝ ꯀꯩꯗꯧꯔꯅꯤ ꯄꯨꯟꯁꯤꯁꯦ ꯅꯠꯇꯔꯣ ꯍꯟꯅꯗꯤ ꯊꯥꯏꯅꯗꯤ ꯁꯟꯗꯦ ꯈꯨꯗꯤꯡꯒꯤꯅꯦ ꯄꯨꯜꯂꯤꯁꯦ
ꯑꯣ ꯈꯪꯗꯦꯗ ꯑꯩꯈꯣꯏꯁꯨꯦ ꯑꯗꯨꯝ ꯄꯨꯜꯂꯒ ꯂꯩꯑꯦ ꯍꯧꯖꯤꯛꯇꯤ ꯄꯨꯟꯕꯗ ꯐꯪꯗ꯭ꯔꯦꯕꯀꯣ ꯃꯣꯏ ꯊꯕꯛ ꯇꯧꯕꯅꯤꯅ ꯃꯄꯥꯟ ꯆꯠꯈ꯭ꯔꯦ ꯑꯩꯈꯣꯏ ꯁꯤꯗ ꯂꯩꯍꯧꯔꯦ ꯑꯩꯈꯣꯏ ꯆꯠꯂꯒ ꯃꯣꯏꯃꯨ ꯍꯜꯂꯑꯅꯤ
ꯎ ꯑꯗ
ꯑꯉꯥꯡ ꯑꯣꯏꯔꯤꯉꯩ ꯄꯨꯟꯕꯗꯨꯅ ꯂꯣꯏꯔꯦꯗ
ꯊꯥꯏꯒꯤ ꯊꯥꯏꯅꯒꯤ ꯃꯇꯝꯗꯣ ꯃꯤꯁ ꯇꯧꯕꯅꯦ
ꯍꯣꯏ
ꯁꯤꯡꯖꯨ ꯆꯥꯕꯗꯁꯨ ꯑꯁ ꯃꯣꯔꯣꯛ ꯈꯨꯠꯁꯥꯗꯁꯨꯁꯨ ꯂꯣꯏ ꯆꯥꯊꯣꯛꯀꯅꯤ ꯃ
ꯀꯣꯏꯁꯨꯅꯤ ꯁꯟꯗꯦꯈ ꯗꯦꯡꯒꯦ ꯁꯤꯖ ꯆꯥꯗꯅꯦ
ꯎꯝ
ꯈꯨꯟꯗ ꯂꯩꯔꯀꯥꯟꯁꯤꯗꯀꯣ ꯑꯗꯨ ꯃꯁꯤꯗ ꯑꯩꯈꯣꯏ ꯈꯔ ꯅꯛꯄꯗ ꯂꯩꯕꯕꯁꯤ ꯏꯃꯥꯟꯅꯕꯤꯃꯛꯇ ꯉꯥꯏꯌꯦꯕ
ꯎꯝ
ꯑꯍꯨꯝ ꯊꯕꯛ ꯁꯨꯈ꯭ꯔꯦ ꯇꯔꯨꯛ ꯂꯩꯕꯗ ꯑꯍꯨꯝꯅ ꯑꯩꯈꯣꯏ ꯀꯣꯂꯦꯖ ꯀꯥꯔꯅꯦꯕ ꯑꯍꯨꯝꯅ
ꯎꯝ
ꯑꯗ ꯀꯣꯂꯦꯖ ꯀꯥꯔꯁꯨ ꯃꯐꯝ ꯇꯣꯉꯥꯟ ꯇꯣꯉꯥꯟ ꯀꯥꯕꯅꯤꯅ ꯄꯨꯟꯕꯗꯣ ꯐꯪꯗ꯭ꯔꯦ ꯃꯣꯏ ꯁꯨꯇꯤ ꯊꯥꯔꯒ ꯑꯩꯈꯣꯏ ꯊꯥꯗ꯭ꯔꯦ ꯑꯩꯈꯣꯏ ꯊꯥꯔꯒ ꯃꯣꯏ ꯀꯣꯂꯦꯖ ꯀꯥꯏ ꯑꯗꯨꯒꯤ
ꯎꯝ ꯎꯝ
ꯎꯝ
ꯄꯥꯏ ꯂꯩꯇꯦ
ꯆꯍꯤ ꯇꯔꯥ ꯇꯔꯥ ꯍꯦꯜꯂ ꯀꯥꯟꯁꯤꯗ ꯑꯗꯨꯝ ꯄꯨꯟꯕꯅ ꯇꯥꯔꯕꯅꯤ
ꯎꯝ ꯍꯔꯥꯡ ꯂꯥꯏꯔꯤꯗꯤ ꯌꯨꯝ ꯄꯥꯟꯕ ꯈꯣꯠꯄ ꯑꯃꯨꯛ ꯑꯗꯨ ꯐꯪꯉꯔꯣꯏ ꯄꯥꯟꯗꯁꯨ ꯌꯥꯗꯕꯅꯤꯅ ꯄꯥꯅꯤꯡꯗꯦ ꯌꯥꯔꯔꯣ
ꯆꯨꯝꯃꯤꯅꯦ ꯄꯥꯜꯂꯔꯣꯏ ꯍꯥꯏꯔꯁꯨ ꯍꯣꯏ ꯏꯃꯨꯡꯅꯤ ꯌꯥꯔ
ꯎꯝ ꯑꯦ ꯁꯔꯤ
ꯎ
ꯑꯃꯛꯇꯤ ꯑꯣꯏꯅꯤꯡꯗꯦ ꯍꯥꯏꯌ ꯁꯤꯠꯇꯕꯒ ꯃꯥꯜꯅꯅꯦ
ꯍꯣꯏꯅꯦ ꯁꯤꯕꯨꯗꯤ ꯌꯥꯝ ꯁꯦ ꯑꯩꯈꯣꯏꯅ ꯄꯥꯝꯗꯕꯩꯅꯤ ꯀꯥꯏ ꯍꯥꯏꯕꯗꯣ
ꯎꯝ
ꯑꯁ ꯈꯪꯗꯅꯤ
ꯈꯟꯕꯁꯨ ꯌꯥꯝ ꯂꯨꯕꯅꯦ ꯅꯠꯇ꯭ꯔꯥ ꯅꯪꯗꯤ ꯊꯦꯡꯅꯗ꯭ꯔꯣ
ꯍꯅꯦ
ꯀꯔꯝꯕ ꯈꯟꯗꯣꯏꯅꯣ ꯈꯪꯕꯣ ꯍꯥꯏꯗꯤ ꯌꯦꯁꯥꯡꯗꯠꯄ ꯆꯠꯀꯗꯕꯅꯤꯅꯀꯣ
ꯍꯣꯏ ꯍꯣꯏ
ꯈꯔꯥ ꯐꯕꯗꯣ ꯀꯟꯍꯧꯗ꯭ꯔꯗꯤ ꯀꯔꯝꯕ ꯈꯟꯗꯣꯏꯅꯣ ꯈꯪꯗ꯭ꯔꯦꯅꯦ
ꯑꯃꯗꯣ ꯐꯥꯕ ꯑꯣꯏꯔꯁꯨ ꯑꯃꯔꯣꯝꯗ ꯐꯠꯇꯕꯗꯣ
ꯑꯥꯎ ꯂꯣꯏꯅ ꯄꯔꯐꯦꯛꯇꯤ ꯑꯣꯏꯗꯕ
ꯍꯣꯏ ꯂꯣꯏꯅ ꯄꯔꯐꯦꯛ ꯑꯣꯏꯗꯕꯒꯤ ꯋꯥꯔꯤꯗꯨꯗꯤ ꯑꯃ ꯑꯗꯨꯒ ꯑꯩꯈꯣꯏꯅ ꯄꯥꯝꯕꯗꯣ ꯂꯥꯛꯇꯕꯗꯣ
ꯎꯝ
ꯑꯗꯨꯝ ꯑꯗꯨꯃꯥꯏꯅ ꯍꯥꯏꯇꯥꯔꯦꯀꯣ
ꯑꯩꯈꯣꯏꯅ ꯈꯔ ꯄꯥꯝꯕ ꯑꯩꯈꯣꯏꯅ ꯈꯔ ꯄꯥꯝꯕ ꯇꯥꯔꯗꯤ ꯃꯣꯏꯅ ꯀꯩꯅꯣꯝꯗ ꯑꯃꯨꯛ
ꯍꯣꯏ ꯎꯝ ꯑꯁ ꯈꯪꯗꯦꯗ ꯌꯥꯝ ꯇꯟꯕꯅꯦ ꯑꯗꯨꯃꯥꯏꯅ ꯁꯤꯒꯤ ꯑꯥ ꯍꯥꯏꯗꯤ ꯆꯠꯅꯕꯤꯅꯦ ꯍꯥꯏꯔꯒ ꯑꯗꯨꯝ ꯌꯦꯅꯕꯁꯦ
ꯎꯝ ꯑꯩꯈꯣꯏ ꯅꯨꯄꯤ ꯈꯛꯇꯅꯦ ꯒ꯭ꯌꯥꯟ ꯇꯥꯗꯣꯏꯁꯦ ꯃꯣꯏꯗꯤ ꯑꯝꯇ ꯒ꯭ꯌꯥꯟ ꯇꯥꯔꯦꯏ
ꯎꯝ ꯆꯨꯝꯃꯦ ꯅꯨꯄꯥꯁꯤꯡꯁꯤ ꯀꯥꯟꯗꯦ ꯑꯁ ꯑꯗꯨꯃꯥꯏꯅ ꯇꯧꯕꯩ ꯁꯔꯨꯛꯕꯨꯗꯤ ꯏꯃꯥꯟꯅꯕꯤꯁꯤꯡ ꯆꯠ ꯆꯠꯄ ꯃꯐꯝꯗ ꯇꯤꯟꯅꯔꯒ ꯅꯨꯡꯉꯥꯏꯕꯗꯨꯅꯅꯦ
ꯎꯝ
ꯌꯨꯝ ꯄꯥꯟꯕ ꯃꯇꯝ ꯌꯥꯎꯔꯦ ꯍꯥꯏꯔꯒ ꯑꯗꯨꯝ ꯃꯤꯗꯤ ꯂꯩꯗꯤ ꯂꯩꯔꯕꯅꯦ ꯑꯩꯈꯣꯏꯒꯤ ꯍꯥꯏꯗꯤ ꯂꯥꯏꯐ ꯄꯥꯠꯅꯟ ꯑꯣꯏꯕꯥ ꯑꯣꯏꯅꯕꯒꯤꯀꯣ ꯌꯦ
ꯎꯝ
ꯍꯜꯂꯒ ꯑꯗꯨꯝ ꯑꯩꯈꯣꯏ ꯌꯥꯝꯅ ꯄꯤꯀꯤ ꯑꯣꯏꯗꯁꯨ ꯌꯥꯏ ꯍꯥꯏꯕꯅꯤꯗ ꯃꯇꯝ ꯂꯥꯛꯑꯀꯥꯟꯗ ꯑꯗꯨꯝ ꯌꯥꯔꯦꯕ
ꯑꯣ
ꯎꯝ ꯍꯧꯖꯤꯛꯀꯤ ꯂꯟꯖꯦꯠꯇ ꯑꯗꯨꯝꯃꯥꯏ ꯃꯅꯔꯒ ꯎꯝ
ꯀꯔꯝꯕ ꯖꯒꯥꯗ ꯁꯣꯏꯒꯔ ꯍꯥꯏꯕꯅꯣ
ꯌꯥꯝꯅ ꯍꯧꯖꯤꯛꯁꯤ ꯌꯥꯝꯅ ꯁꯦꯔꯤꯌꯁ ꯑꯣꯏꯔꯒ ꯅꯨꯡꯁꯤꯅꯕꯗꯣ ꯄꯥꯝꯗꯦ ꯑꯩꯗꯤ
ꯍꯧꯖꯤꯛꯇꯤ ꯑꯩꯈꯣꯏ ꯀꯦꯔꯤꯌꯔꯒꯤ ꯁꯦꯝꯒꯗꯕꯅꯦꯕꯀꯣ ꯑꯉꯥꯡ ꯑꯣꯏꯕꯅꯤꯅ ꯍꯥꯟꯅ ꯀꯔꯤꯌꯔ ꯁꯦꯝꯗꯕꯤꯗ ꯋꯥꯈꯜꯁꯤꯗ ꯑꯗꯨꯝ ꯁꯣꯝ ꯁꯣꯝꯗ ꯆꯠꯈ꯭ꯔꯗꯤ ꯌꯥꯔꯔꯣꯏꯕ
ꯎꯝ
ꯑꯗꯨꯅꯤ ꯍꯧꯖꯤꯛꯀꯤꯗꯤ ꯏꯊꯟꯇꯗꯒꯤ ꯂꯩꯔꯒ ꯑꯩꯈꯣꯏꯅ ꯐꯥꯒꯅꯤ ꯍꯥꯏꯕ ꯗꯤꯁꯤꯁꯟꯗꯣ ꯇꯟꯕꯗꯣ ꯑꯩꯈꯣꯏꯅ ꯂꯥꯛꯇꯥꯅ ꯂꯥꯛꯀꯗꯕꯥ ꯃꯇꯝꯁꯤꯗ ꯔꯤꯒ꯭ꯔꯦꯠ ꯂꯩ ꯂꯩꯔꯣ ꯂꯩꯗꯅꯕꯒꯤ ꯁꯦꯝꯕꯗꯣ ꯑꯗꯨꯝ ꯁꯦꯝꯃꯒ ꯂꯥꯛꯄꯗ ꯍꯦꯛ ꯐꯪꯉꯒ ꯌꯨꯝ ꯄꯥꯜꯂ ꯂꯣꯏꯔꯦ ꯀꯩꯅꯣ ꯄꯨꯟꯁꯤꯁꯤ ꯁꯤꯅꯦ
ꯎꯝ
ꯑꯉꯥꯡ ꯑꯣꯏꯔꯤꯉꯩꯗꯒꯤ ꯏꯃꯥ ꯕꯥꯕꯥ ꯃꯅꯥꯛꯇ ꯂꯩꯔꯦ ꯑꯍꯟ ꯑꯣꯏꯔꯛ ꯒ ꯃꯤꯒꯤ ꯌꯨꯝꯗ ꯑꯃꯨꯛ ꯆꯠꯂꯦ
ꯎꯝ
ꯑꯩꯈꯣꯏꯒꯤ ꯑꯩꯈꯣꯏ ꯂꯩꯃꯤꯟꯅꯔꯒ ꯑꯥ ꯑꯉꯥꯡ ꯄꯣꯛꯑ ꯄꯣꯛ ꯄꯣꯛꯑꯒ ꯃꯣꯏꯅ ꯆꯥꯎꯔꯀꯥꯟꯗ ꯑꯩꯈꯣꯏꯕꯨ ꯃꯣꯏꯅ ꯌꯦꯡꯉꯦ ꯑꯗꯨ ꯂꯣꯏꯔꯒ ꯁꯤꯔꯦ ꯀꯩꯁꯨ ꯇꯧꯅꯤꯡꯉꯥꯏ ꯂꯩꯇꯦꯗ
ꯀꯩꯝ ꯈꯜꯂꯨꯅꯨ
ꯁꯟꯗꯦ ꯅꯨꯃꯤꯠꯁꯦ ꯌꯥꯝꯅ ꯋꯥꯏꯅꯦ
ꯎꯝ ꯍꯝ ꯑꯩꯖꯨ ꯁꯟꯗꯦꯁꯦ ꯌꯥꯝ
ꯄꯣꯊꯥꯏ ꯄꯣꯊꯥꯕꯩ ꯅꯨꯃꯤꯠ ꯍꯥꯏꯔꯒ ꯋꯥꯕꯗꯣ ꯍꯦꯜꯂꯦꯕ
ꯎꯝ ꯍꯥꯏꯗꯤ ꯊꯕꯛ ꯆꯠꯂꯗꯤ ꯊꯕꯛꯇ ꯐꯣꯀꯁ ꯇꯧꯋꯤꯗꯅꯀꯣ ꯑꯗꯨꯕꯨꯀꯀꯩ
ꯏꯊꯟꯇ ꯂꯩꯕꯅꯤꯅ ꯀꯔꯤꯁꯨ ꯇꯧꯅꯤꯡꯉꯥꯏ ꯂꯩꯇꯦ ꯀꯣꯏꯕ ꯆꯠꯄꯁꯨ ꯇꯜꯂꯦꯕ
ꯌꯥꯝ ꯆꯅꯤ ꯌꯥꯅꯤ ꯀꯃꯥꯏꯅ ꯇꯔꯕ
ꯍꯥꯥ ꯇꯪꯖ
ꯑꯩ ꯆꯥꯗ꯭ꯔꯤꯌꯦ ꯆꯥꯛ ꯆꯥꯗ꯭ꯔꯤꯌꯦ ꯍꯧꯒꯠꯄꯗ ꯉꯥꯏꯔꯤꯗ ꯆꯥꯛ ꯆꯥꯕ ꯍꯧꯖꯤꯛ ꯌꯥꯝ ꯌꯥꯝ ꯊꯦꯡꯅ ꯆꯥꯏ ꯍꯥꯏꯗꯤ ꯁꯟꯗꯦ ꯁꯨꯇꯤ ꯂꯩꯔꯗꯤ ꯌꯥꯝ ꯊꯦꯡꯅ ꯆꯥꯏꯗ
ꯎꯝ ꯑꯩꯈꯣꯏꯒꯤ ꯄꯨꯟꯁꯤꯁꯦ ꯀꯩꯅꯣꯝ ꯍꯥꯏꯕꯤꯌꯨꯔꯥ
ꯎꯝ
ꯔꯨꯜꯁ ꯃꯌꯥꯝ ꯂꯩꯔꯤꯁꯦ ꯐꯗꯤ ꯐꯩꯀꯣ ꯌꯥꯝꯅ ꯔꯨꯜꯁ ꯆꯠ ꯔꯨꯜꯁ ꯂꯩꯇ꯭ꯔꯗꯤ ꯍꯥꯏꯗꯤ ꯂꯣ ꯀꯩꯀꯩ ꯑꯝꯇ ꯂꯩꯗ꯭ꯔꯗꯤ ꯑꯩꯈꯣꯏꯅ ꯇꯧꯒꯗꯕꯩ ꯆꯥꯡꯁꯦ
ꯑ
ꯑꯩꯈꯣꯏꯁꯨ ꯄꯦꯔꯦꯟꯁ ꯃꯈꯥꯗ ꯂꯩꯕ ꯀꯥꯟꯗꯗꯤ ꯈꯔ ꯀꯤꯗꯅ ꯆꯠꯂꯦꯗꯅ ꯏꯟꯗ ꯂꯩꯕ ꯀꯥꯟꯗꯗꯤ ꯆꯥꯅꯤꯡꯉꯗꯤ ꯆꯥꯔꯅꯤ ꯊꯛꯅꯤꯡꯉ ꯊꯛꯉꯅꯤ
ꯍꯣꯏ
ꯑ
ꯏꯊꯟꯗ ꯂꯩꯔ ꯆꯥꯅꯤꯡ ꯆꯥꯏ ꯑꯗꯨꯃꯥꯏꯅ ꯇꯧꯕꯁꯤꯗ ꯑꯩꯅ ꯇꯦꯗ ꯂꯩꯕꯗ ꯄꯨꯛ ꯄꯥꯋꯕꯀꯣ ꯌꯥꯗ꯭ꯔꯦꯕ ꯂꯥꯏꯔꯤꯛ ꯄꯥꯕꯁꯨ ꯌꯥꯝꯅ ꯍꯟꯊꯈ꯭ꯔꯦ ꯑꯦꯛꯖꯥꯝ ꯃꯇꯝꯇꯪ ꯂꯥꯏꯔꯤꯛ ꯄꯥꯕꯗꯤ ꯀꯥꯟꯗ꯭ꯔꯦꯕꯀꯣ ꯀꯣꯂꯦꯖ ꯀꯥꯔꯒ
ꯎꯝ
ꯈꯪꯗ꯭ꯔꯦꯗ ꯑꯁ
ꯀꯩꯝ ꯈꯟꯒꯅꯨ
ꯑ ꯂꯥꯕꯗ ꯑꯗꯨꯝ ꯊꯦꯡꯅꯕ ꯇꯥꯔꯕꯅꯦ ꯑꯁ ꯀꯣꯂꯦꯖꯁꯦ ꯌꯥꯝ ꯊꯨꯅ ꯂꯣꯏꯁꯤꯜꯂꯒ ꯑꯩꯈꯣꯏꯅ ꯇꯧꯒꯗꯕꯗꯨꯣ ꯍꯦꯛ ꯇꯧ ꯌꯥꯔ ꯌꯥꯕ
ꯎꯝ
ꯀꯣꯂꯦꯖ ꯃꯨꯛ ꯂꯣꯏꯔꯅꯤ ꯑꯦꯛꯖꯥꯝ ꯊꯥꯒꯦ ꯍꯥꯏꯔꯒꯅ ꯀꯣꯂꯦꯖꯁꯦ ꯑꯁꯤ ꯗ꯭ꯔꯣꯞ ꯇꯧꯔꯒ ꯑꯗꯨꯝ ꯄ꯭ꯔꯤꯄꯦꯔꯦꯁꯟ ꯇꯧꯔ ꯂꯩꯔꯅꯤ ꯑꯗꯨ ꯑꯦꯛꯖꯥꯝ ꯊꯥꯔꯒ ꯊꯣꯛꯇ꯭ꯔꯗꯤ ꯑꯗꯨꯝ ꯗꯤꯁꯀꯔꯦꯖ ꯇꯧꯔꯒ ꯀꯝꯄꯅꯤꯒꯤ ꯊꯕ
ꯎꯝ
ꯀꯂꯦꯖ ꯀꯥꯕ ꯂꯣꯏꯔꯒ ꯀꯝꯄꯅꯤꯒꯤ ꯊꯕꯛ ꯇꯧꯕꯗꯣ ꯑꯣꯏꯈꯤꯗꯔꯦ ꯊꯕꯛ ꯐꯪꯗ꯭ꯔꯁꯨ ꯌꯥꯗꯦ ꯐꯪꯕ ꯍꯣꯠꯅꯕꯁꯨ ꯌꯥꯝ ꯋꯥꯏꯑꯦ ꯄꯩꯁꯥ ꯌꯥꯎꯗ꯭ꯔꯗꯤ
ꯀꯦꯔꯒꯥ ꯀꯦꯗꯅ ꯅꯥꯥꯟꯗꯅ ꯂꯩ ꯑꯣꯗ
ꯑꯁ ꯑꯩꯁꯦ ꯀꯦꯕ ꯌꯥꯝ ꯄꯥꯝꯗꯕꯅꯦ ꯍꯥꯏꯅꯗꯦ
ꯎꯝ
ꯀꯦꯔꯒ ꯅꯥꯕꯅ ꯑꯩ ꯍꯩꯁꯨ ꯍꯩꯇꯕꯅꯦ ꯑꯗꯨꯃꯥꯏꯅ ꯇꯧꯕꯗꯣ
ꯎꯝ
ꯍꯩꯅꯗꯕ ꯍꯥꯢ ꯇꯥꯔꯦ
ꯑꯩ ꯀꯦꯕꯤꯒꯦ ꯂꯥꯎ
ꯎꯝ
ꯑꯆꯥꯆꯥ ꯃꯄꯥꯟꯃꯨꯛ ꯆꯠꯂꯒ ꯌꯨꯝ ꯌꯨꯝ ꯅꯤꯡꯁꯤꯡꯉꯦꯀꯣ
ꯎꯝ
ꯌꯨꯝ ꯌꯨꯝꯗ ꯂꯩꯔꯒꯅ ꯑꯃꯨꯛ ꯃꯄꯥꯟ ꯆꯠꯅꯤꯡꯕ ꯀꯔꯤꯅꯣ ꯈꯪꯗꯦ ꯑꯩꯈꯣꯏ ꯃꯤꯑꯣꯏꯕꯒꯤ ꯋꯥꯈꯜꯁꯦ ꯌꯥꯝꯅ
ꯃꯤꯑꯣꯏ ꯃꯤꯑꯣꯏꯕꯖꯦ ꯃꯤꯑꯣꯏꯕꯁꯦ ꯄꯦꯟꯕ ꯁꯨꯡꯉꯥꯏ ꯅꯥꯏꯔꯣꯏ ꯄꯩꯁꯥ ꯂꯩꯇ꯭ꯔꯁꯨ ꯄꯩꯁꯥ ꯄꯩꯁꯥ ꯂꯩꯅꯕ ꯍꯣꯠꯅꯔꯛꯑꯦ ꯑꯃꯨꯛ ꯄꯩꯁꯥ ꯑꯃꯨꯛ ꯂꯩꯁꯜꯂꯗꯤ ꯑꯃꯨꯛ ꯀꯩꯅꯣꯝꯃ ꯑꯃꯨꯛ ꯄꯥꯝꯁꯜꯂꯛꯑꯗꯣꯏꯅꯦ
ꯍꯣꯏꯅꯦ ꯈꯪꯗ꯭ꯔꯦꯗ
ꯑ
ꯁꯨꯃꯥꯏꯅ ꯇꯧꯔꯒ ꯍꯤꯡꯉꯣ ꯍꯥꯏꯔꯒ ꯁꯦꯝꯃꯕꯅꯤ ꯑꯩꯈꯣꯏ ꯇꯧꯔꯣꯏꯁꯨ ꯌꯥꯗ꯭ꯔꯦ
ꯎꯝ
ꯄꯩꯁꯥ ꯂꯩꯇꯕꯤꯗ ꯍꯤꯡꯒꯦ ꯍꯥꯏꯕꯁꯨ ꯌꯥꯗ꯭ꯔꯕꯅꯤꯅ
ꯎꯝ
ꯄꯩꯁꯥꯒꯤ ꯉꯥꯛꯇꯅꯦ ꯍꯥꯏꯕꯅꯤꯗ ꯍꯧꯖꯤꯛ ꯊꯕꯛ ꯇꯧꯔꯤꯁꯤꯡꯁꯤꯁꯨ
ꯎꯝ